ꯌꯒ
ꯀꯝꯇꯧꯗꯤꯌꯦ ꯐꯝ ꯌꯦ ꯅꯪꯗꯤꯌꯦ
ꯑꯩꯁꯨ ꯐꯝꯃꯤꯌꯦ ꯅꯨꯡꯉꯥꯏꯔꯤꯕꯣ ꯅꯪꯕꯨꯣ
ꯍꯜꯂꯣ ꯇꯥꯄ꯭ꯔꯣ
ꯇꯥꯏꯌꯦ ꯅꯨꯡꯉꯥꯏꯔꯤꯕꯣ
ꯉꯅꯨꯡ ꯍꯥꯏꯥꯏꯔꯤꯦ ꯆꯥꯛꯇꯥꯥꯔꯕꯣ
ꯆꯥꯛ ꯆꯥꯔꯦ ꯅꯪꯗꯤ
ꯑꯩ ꯆꯥꯗ꯭ꯔꯤ ꯊꯣꯡꯗ꯭ꯔꯤ
ꯑꯣ ꯀꯩ ꯏꯟꯁꯥꯡ ꯊꯣꯡꯗꯣꯏꯕ
ꯈꯟꯖꯦꯗ ꯊꯣꯡꯕ ꯇꯜꯂꯦ ꯌꯥꯝ ꯇꯜꯂꯦ ꯀꯩꯇꯪ ꯆꯥꯔꯒꯦ
ꯑꯩꯁꯨ ꯃꯦꯒꯤ ꯉꯛꯇ ꯊꯣꯡꯉ ꯆꯥꯔꯤꯗ ꯉꯁꯤꯗꯤ
ꯎꯝ
ꯊꯣꯡꯕ ꯇꯟꯕ ꯑꯩꯁꯨ
ꯃꯒꯤ
ꯊꯣꯡꯕ ꯇꯟꯥꯟꯕꯅꯤꯅ ꯃꯦꯒꯤꯗꯣ ꯂꯥꯏꯔꯕꯅꯤꯅ ꯑꯗꯨꯝ ꯍꯧꯖꯤꯜꯂꯦ ꯑꯗꯨꯒ ꯆꯥꯔꯦ
ꯀꯩꯀꯩ ꯍꯣꯠꯅꯔꯤꯒꯦ ꯀꯩ ꯑꯇꯣꯞꯄ
ꯀꯝ ꯍꯣꯅꯗꯗ ꯑꯗꯨꯝ ꯍꯤꯡꯉꯤꯕ ꯍꯥꯏꯗꯨꯅꯤ ꯍꯤꯡꯉꯗꯤ ꯂꯣꯏꯔꯦ
ꯅꯠꯇ꯭ꯔ
ꯎꯝ ꯍꯤꯡꯕ ꯐꯪꯉꯗꯤ ꯂꯣꯏꯔꯦ ꯌꯥꯔꯦ ꯁꯤꯅꯦ ꯄꯨꯟꯖꯤꯁꯦ
ꯑꯗꯨꯛ ꯄꯨꯕꯨꯛ ꯊꯜꯂꯗꯤ ꯌꯥꯔꯦ ꯃꯄꯥꯟ ꯊꯣꯛꯄꯒ ꯇꯜꯂꯦ ꯅꯨꯡꯁꯥꯅ ꯁꯥꯕꯅꯦ
ꯑꯗꯣ ꯅꯣꯏ ꯀꯅꯥ ꯀꯅꯥ ꯂꯩꯒꯦ ꯅꯪꯗꯤ
ꯑꯩꯗꯤ ꯏꯇꯣꯝꯇ ꯂꯩꯌꯦ
ꯎꯝ
ꯇꯣꯗꯦꯜ ꯇꯣꯗꯦꯜ ꯏꯇꯣꯝꯗ ꯂꯩꯕꯅ ꯍꯦꯟꯅ ꯅꯨꯡꯉꯥꯏꯌꯦꯗ ꯐ꯭ꯔꯤꯗꯝ ꯐꯪꯉꯦ ꯆꯥꯅꯤꯡ ꯆꯥꯅꯤ ꯆꯥꯅꯤꯡ ꯇꯔ ꯇꯣꯛꯑꯅꯤ
ꯎꯝ
ꯑꯗꯨ ꯅꯨꯡꯉꯥꯏꯔꯦ ꯑꯗꯨꯕꯨ ꯍꯣꯏ ꯑꯇꯣꯞꯄꯒ ꯐ꯭ꯔꯦꯟ ꯏꯃꯥꯟꯅꯕꯤꯁꯤꯡꯒ ꯄꯨꯟꯕꯁꯨ ꯅꯨꯡꯉꯥꯏꯗ ꯑꯗꯨ ꯑꯣꯏꯔꯁꯨ ꯅꯨꯡꯇꯤꯒꯤ ꯄꯨꯟꯕꯗꯤ ꯇꯂꯦꯕ ꯂꯥꯉꯦꯕꯌꯥꯝꯌꯥꯝ
ꯃꯒ ꯃꯥꯥꯛꯇ
ꯎꯝ ꯃꯔꯛ ꯃꯔꯛꯇ ꯅꯣꯡ ꯐꯥꯗꯣꯛ ꯄꯨꯟꯕꯗꯣ
ꯎꯝ
ꯇꯣꯝꯗ ꯂꯩꯕ ꯅ ꯍꯦꯟꯅ ꯅꯨꯡꯉꯥꯏꯔꯦ
ꯏꯁꯁ ꯐꯪꯉꯦ ꯑꯗꯨꯅ
ꯐꯪꯉꯦ ꯅꯨꯡꯉꯥꯏꯌꯦ ꯑꯍꯣꯏ ꯅꯪꯗꯤ ꯀꯅꯥ ꯀꯅꯥ ꯂꯩꯒꯦ
ꯑꯩꯁꯨ ꯏꯊꯟꯇ ꯂꯩꯌꯦ ꯆꯞ ꯃꯥꯟꯅꯩꯌꯦ ꯑꯗꯨꯏꯅꯦ ꯑꯩꯅ ꯄꯤꯁ ꯂꯩꯔꯦ ꯍꯥꯏꯗꯣ ꯅꯪꯒ꯫ ꯅꯨꯡꯉꯥꯏꯔꯦ꯫
ꯇꯣꯑꯅꯤ ꯅꯠꯇ꯭ꯔꯥ꯫
ꯑꯗꯨꯅꯦ ꯆꯥꯅꯤꯡ ꯑꯗꯨꯒꯤꯅꯦ ꯉꯁꯤ ꯑꯩꯅ ꯃꯦꯒꯤ ꯆꯥꯏ ꯍꯥꯏꯁꯨ꯫
ꯎꯝ ꯑꯩꯗꯤ ꯉꯁꯤ ꯀꯤ ꯀꯩꯝ ꯌꯥꯗꯦ ꯍꯩ ꯃꯍꯤ ꯑꯃꯇꯪ ꯊꯛꯑꯦ꯫ ꯊꯕꯛ ꯄꯤꯃꯟꯕꯗꯨꯗ꯫ ꯍꯩ ꯃꯍꯤ ꯑꯃꯇꯪ ꯊꯥꯛꯑꯒ ꯂꯩꯔꯤꯅꯤ꯫
ꯎꯝ꯫
ꯇꯥꯛꯄꯤ ꯂꯃ ꯑꯦꯗꯥ ꯍꯧꯖꯤꯛ꯫
ꯆꯥꯔꯨꯅꯦ ꯊꯣꯡꯉꯒ ꯑꯗꯨꯗꯤ꯫
ꯇꯟꯃꯩꯅꯤ ꯀꯩꯝ ꯆꯥꯔꯣꯏ꯫
ꯌꯦꯔꯨꯝ ꯍꯧꯔ ꯆꯥꯔꯣ ꯑꯂꯥꯏ ꯑꯂꯥꯏꯕ ꯄꯣꯠꯇꯣ ꯈꯛꯇꯅꯦꯕ ꯁꯨꯁ ꯇꯧꯔꯛꯀꯗꯣꯏꯁꯦ꯫
ꯅꯠꯇꯦ ꯑꯂꯨ ꯑꯗꯨꯨꯝ ꯐꯨꯠꯂꯒ ꯇꯥꯔꯦ
ꯑꯜꯂꯨꯒꯇꯥ ꯑꯗꯨꯗꯤ꯫ ꯃꯣꯔꯣꯛ ꯃꯦꯠꯂꯒ꯫
ꯁꯤꯡꯖꯨ ꯆꯥꯅꯤꯡꯉꯦ꯫
ꯑꯗꯨꯅꯦ꯫ ꯐꯖꯅ ꯁꯨꯕꯗꯣꯀꯣ꯫
ꯃꯨꯔꯣꯛ ꯌꯥꯝ ꯃꯣꯔꯣꯛ꯫ ꯁꯥꯕꯗ ꯆꯠ ꯆꯥꯕꯗꯣ ꯌꯥꯝ ꯁꯥꯗꯕꯁꯨ ꯅꯠꯇꯕ꯫ ꯊꯋꯥꯏ ꯌꯥꯝꯃꯟꯗꯅꯀꯣ꯫ ꯇꯥꯟ ꯇꯥꯟꯃꯤꯒꯤ ꯐꯝꯃꯥ ꯂꯩꯅꯤ꯫ ꯊꯕꯛ ꯂꯣꯏꯁꯤꯟꯒꯗꯕ ꯋꯥꯠꯂꯤ꯫ ꯌꯨꯝ ꯀꯩꯀꯥꯁ ꯁꯦꯡꯗꯣꯛꯄ꯫
ꯑꯩꯁꯨꯅꯦ ꯍꯧꯖꯤꯛ ꯐꯤ ꯊꯨꯞꯄꯤ ꯑꯩꯁꯨ꯫
ꯎꯝ ꯉꯁ ꯑꯩꯗꯤ ꯐꯝꯃꯦ ꯊꯕꯛ ꯌꯥꯝ ꯂꯩꯔꯁꯦ
ꯎꯝ꯫
ꯄꯣꯊꯒꯗꯕꯅꯦ ꯊꯕꯛ ꯂꯩꯔꯥ ꯂꯩꯔꯒꯥ꯫
ꯁꯟꯗꯦꯒꯨꯝꯕꯗꯗꯤ ꯁꯟꯗꯦꯒꯨꯝꯕꯗꯗꯤ ꯄꯨꯜꯂꯝꯒꯅꯤꯅꯦ ꯅꯣꯏ ꯅꯥꯃꯟ ꯅꯕꯤ ꯀꯩꯗ ꯅꯣꯏꯗꯦ꯫
ꯄꯥꯛ ꯄꯨꯟꯗꯦꯗ꯫ ꯊꯥ ꯑꯃꯗ ꯄꯨꯟꯕ ꯑꯃ ꯑꯅꯤ ꯅꯍꯥꯟꯕꯨ ꯌꯦꯡꯃꯤꯟꯅꯩꯌꯦ꯫
ꯎꯝ꯫
ꯔꯣꯅꯦꯜꯗꯣ ꯁꯥꯟꯅꯕ ꯅꯨꯃꯤꯠ꯫ ꯀꯩꯅꯣꯗꯣ ꯍꯣꯏ ꯗꯦꯠ ꯁꯦꯕꯦꯟꯇꯤꯟꯗ꯫ ꯑꯍꯥꯟꯗ꯫ ꯗꯣ ꯍꯣꯏ ꯉꯔꯥꯡꯗꯤ ꯏꯗꯣꯝꯇ ꯌꯦꯡꯉꯦ꯫
ꯑꯗꯨ ꯅꯨꯃꯤꯠꯇꯣ ꯅꯨꯡꯉꯥꯏꯇꯕꯁꯤꯗꯤ꯫
ꯍꯣꯏ ꯀꯄ ꯀꯞꯅꯤꯡꯉꯦ꯫
ꯑꯗꯨꯒ ꯃꯦꯁꯤꯒꯤ ꯐꯦꯟꯁꯤꯡꯁꯤꯅ ꯔꯣꯅꯥꯜꯗꯣꯕꯨ꯫
ꯎꯝ ꯍꯣꯏ ꯑꯗꯨꯅꯦ ꯑꯗꯨꯒ ꯉꯔꯥꯡꯁꯨ ꯔꯣꯅꯦꯜꯗꯣ ꯅ꯫ ꯆꯜꯂꯝꯗ꯭ꯔꯕ꯫ ꯎꯝ ꯐꯖꯔꯅꯤ ꯋꯥꯏ ꯆꯥꯏꯔꯅꯤ ꯃꯦꯁꯤꯒꯤ ꯐꯦꯟꯁꯤꯡꯅ꯫ ꯌꯥꯝ꯫ ꯆꯥꯕ ꯇꯥꯗꯕ ꯉꯥꯛꯇꯥ꯫ ꯍꯜꯂꯁꯨ ꯆꯟꯗ꯭ꯔꯁꯨ ꯑꯗꯨꯝ ꯉꯥꯡꯐꯝ ꯊꯤꯔꯦꯗꯣ ꯃꯣꯏ꯫
ꯎꯝ ꯎꯝ꯫
ꯑꯁꯨ ꯍꯣꯏ ꯍꯩꯕꯨꯗꯤ ꯍꯟꯗꯛꯇꯤ ꯃꯥꯁꯨ ꯆꯦꯟꯕ ꯉꯝꯗ꯭ꯔꯦ ꯑꯍꯜ ꯑꯣꯏꯔꯅ ꯃꯦꯆ꯫ ꯁꯤꯒꯤ ꯄ꯭ꯂꯦꯠꯕꯨꯗꯤ ꯐꯖꯩꯌꯦ ꯍꯣꯏ ꯐꯖꯩ ꯍꯥꯏꯅ ꯍꯩꯔꯝꯒꯅꯦꯕ꯫ ꯑꯗꯨ ꯑꯣꯏꯔꯁꯨ ꯃꯥꯒꯤ ꯃꯥꯒꯤ ꯑꯥꯏꯗꯣꯜꯅꯤꯗꯅ꯫
ꯑꯥꯎ꯫
ꯊꯤꯅ ꯉꯥꯡꯅꯤꯉꯥꯏ ꯂꯩꯇꯦ ꯍꯥꯏꯕ ꯑꯗꯨ꯫ ꯑꯩꯗꯤ ꯅꯣꯡꯃꯊ ꯁꯨꯝ꯫ ꯊꯤꯅ ꯉꯥꯡꯕ ꯅꯨꯃꯤꯠ ꯂꯩꯇ꯭ꯔꯤꯌꯦ ꯃꯩꯁꯤꯗ꯫
ꯃꯣꯏꯅ ꯍꯦꯟꯅ ꯉꯥꯡꯅꯤꯡꯕꯗꯣ꯫ ꯍꯥꯏꯗꯤ ꯖꯣꯛ ꯇꯧꯕꯁꯨ ꯔꯣꯅꯥꯜꯗꯣꯕꯨ ꯖꯣꯛ꯫ ꯇꯧꯕꯁꯦ ꯍꯦꯟꯕꯅꯤ꯫
ꯍꯦꯜꯂꯦ ꯍꯣꯏ ꯫ ꯁꯥꯎꯗꯤ ꯁꯥꯎꯅꯤꯡꯉꯦꯍꯦ꯫
ꯎꯝ꯫
ꯃꯣꯏꯒꯤꯗꯣꯃ ꯍꯦꯟꯃꯜꯕ ꯑꯃ ꯌꯥꯎꯋꯦ ꯍꯦꯟꯖꯤꯜꯂꯦ꯫
ꯆꯍꯤ꯫ ꯀꯩ ꯅꯪ ꯍꯧꯖꯤꯛ꯫ ꯆꯥꯛ ꯆꯥꯈꯤꯔꯣꯏꯗ꯭ꯔꯣ꯫
ꯆꯥꯈꯔꯣꯏꯗ ꯋꯥꯠꯂꯤꯗ꯫
ꯄꯨꯡ ꯑꯥ ꯇꯥꯔꯦꯅꯦ ꯑꯩꯁꯨ ꯕ꯭ꯔꯦꯛꯐꯥꯁ ꯇꯧꯗꯦ꯫ ꯃꯦꯒꯤ ꯈꯛꯇꯅꯦ ꯆꯥꯔꯤꯁꯦ ꯉꯁꯤꯁ
ꯁꯋꯥꯜ ꯂꯤꯗ
ꯅꯒꯦꯒ ꯇꯧꯗ꯭ꯔꯣ ꯆꯥꯛ ꯆꯥꯗ꯭ꯔꯗꯤ
ꯎꯝ ꯆꯈꯥꯎꯕꯨꯗꯤ ꯁꯣꯛꯑꯦ
ꯎ ꯆꯈꯥꯎꯕꯗꯤ ꯁꯣꯛꯑꯦ
ꯆꯥꯛ ꯂꯥꯝꯃꯗꯤ ꯅꯥꯒꯦ ꯅꯥꯒꯦꯗꯤ ꯇꯧꯗꯦ ꯎ ꯀꯣꯛ ꯆꯤꯛꯄ ꯀꯩꯀꯥ ꯌꯥꯝ ꯌꯥꯝ ꯂꯥꯝꯕꯒꯤ ꯀꯣꯛ ꯆꯤꯛ ꯗꯣ ꯑꯗꯨ ꯈ ꯇꯅꯤꯒ ꯇꯥ ꯇꯥꯟꯕꯁꯅ ꯀꯩ ꯎꯄꯥꯏ ꯂꯩꯒꯦ ꯉꯔꯥꯡꯁꯨ ꯆꯥꯛꯇꯥꯗꯤꯌꯦ ꯉꯥꯔꯥꯡꯁꯨ ꯕꯤꯔꯌꯥꯅꯤꯒ ꯃꯣꯃꯣꯒ ꯆꯥ
ꯎꯝ ꯐꯥꯥꯁ ꯐꯣꯔꯠꯒꯥꯟ ꯅꯦꯅꯦ ꯇꯧꯔꯤꯁꯤꯦ
ꯑꯗꯨꯅꯦ ꯑꯗꯨꯗꯩ ꯇꯥꯗ꯭ꯔꯦ
ꯎꯝ
ꯉꯔꯥꯡꯗꯤ ꯕꯣꯜ ꯌꯦꯡꯕ ꯅꯨꯡꯉꯥꯏꯔꯦ
ꯉꯔꯥꯡꯗꯣ ꯃꯇꯦꯛ ꯑꯃꯈꯛꯇ ꯌꯦꯡꯉꯦ ꯑꯩꯗꯣ
ꯀꯩꯒꯣ ꯔꯣꯅꯦꯜꯗꯣꯒꯤ ꯌꯦꯡꯅꯤꯡꯗꯕꯔꯣ
ꯔꯣꯅꯥꯜꯗꯦ ꯔꯣꯅꯥꯜꯗꯦ ꯔꯅꯥꯗ ꯔꯅꯥꯗꯣ ꯔꯅꯥꯗꯣꯒꯤꯗꯣ ꯌꯦꯡꯉꯦ ꯑꯗꯣ ꯑꯩꯗꯣ ꯏꯃꯥꯟꯅꯕꯤꯈꯣꯏ ꯄꯣꯛ ꯊꯣꯡꯒ ꯆꯥꯃꯤꯟꯅꯁꯦ ꯍꯥꯏꯕꯗꯨꯗ ꯆꯥꯔꯕꯗꯨꯗ ꯊꯦꯡꯖꯤꯜꯂꯛꯑꯦꯕꯀꯣ ꯑꯗꯨꯗ ꯚꯤꯗꯤꯑꯣꯁꯨ ꯅꯝꯃꯦ ꯑꯗꯣ ꯔꯦꯁ ꯁ ꯑꯃꯨꯠ ꯅꯝꯃꯦ ꯑꯗꯨꯗꯨꯒ ꯆꯥꯛ ꯌꯦꯟꯖꯥꯡꯗꯨꯁꯨ ꯁꯤꯡꯖꯨ ꯀꯩꯩ ꯀꯩꯗꯨꯁꯨ ꯑꯗꯨꯝ ꯆꯥꯔꯕꯅꯤꯅ ꯑꯩꯈꯣꯏꯗꯣ ꯚꯕꯤꯗꯤꯑꯣꯒꯁꯨ ꯉꯝꯃꯦ ꯑꯗꯣ ꯑꯗꯨꯗꯨꯒꯤ ꯊꯦꯡꯈ꯭ꯔꯦꯕ ꯃ ꯃ ꯇꯦꯛ ꯑꯃꯈꯛꯇꯪ ꯌꯦꯡꯉ ꯑꯃ ꯇꯣꯛꯈ꯭ꯔꯦ
ꯑꯩꯗꯤ ꯂꯣꯏ ꯐꯥꯎꯕ ꯌꯦꯡꯉꯦ ꯑꯗꯨꯒ ꯄꯨꯡ ꯑꯍꯨꯝꯗ ꯇꯨꯝꯃꯦ ꯑꯩꯗꯤ꯫
ꯎꯝ꯫
ꯑꯁ ꯑꯩꯗꯤ ꯊꯦꯡ ꯊꯦꯡꯅ ꯇꯨꯝꯒꯤꯗ ꯍꯦꯕꯤꯠ ꯑꯣꯏꯈ꯭ꯔꯦ꯫
ꯑꯩꯁꯨ ꯊꯦꯡꯉꯦ꯫ ꯑꯁ ꯑꯗꯨꯅꯦ ꯉꯟꯅ ꯇꯨꯝꯕ ꯇꯝꯕꯖꯦ ꯉꯝꯗ꯭ꯔꯦ ꯑꯁꯦꯡꯕ꯫
ꯍꯣꯢ ꯅꯍꯥꯟꯗꯤ ꯑꯩ ꯑꯂꯥꯝꯒ ꯊꯝꯕꯅꯦ ꯇꯦꯟ ꯇꯦꯟ ꯊꯥꯔꯇꯤ ꯇꯥꯔꯗꯤ꯫ ꯇꯨꯝꯃꯅꯤꯅ ꯉꯝꯗꯦ ꯑꯗꯣ꯫ ꯇꯨꯝꯅꯤꯡꯗꯦꯕ ꯆꯥꯛꯇꯨ ꯊꯦꯡꯅ ꯆꯥꯕꯅꯤꯅ꯫
ꯎꯝ꯫ ꯑꯩꯈꯣꯏꯒꯤ ꯍꯟꯗꯛꯇꯤ ꯆꯥꯎꯔꯕꯅꯤꯅ ꯔꯨꯇꯤꯟ ꯀꯩꯀꯥꯖꯦ ꯄꯨꯔꯥ ꯇꯣꯉꯥꯟꯒ꯭ꯔꯦꯅꯦ꯫
ꯎꯝ ꯌꯨꯝꯗꯕꯨ ꯄꯦꯔꯦꯟꯁꯀ ꯂꯩꯔꯗꯤ ꯉꯟꯅ ꯇꯨꯝꯒꯗꯕ꯫ ꯇꯨꯝꯕꯨ ꯑ ꯇꯨꯝꯃꯨ ꯍꯥꯏꯅꯕ ꯃꯤ ꯂꯩꯔꯦꯗꯅ꯫ ꯁꯤꯗꯗꯤ ꯑꯗꯨꯅꯦ ꯀꯨꯁꯤ ꯆꯥꯅꯤ ꯊꯛꯅꯤ ꯇꯨꯝꯅꯤ ꯈꯪꯗꯦ ꯐꯣꯟ ꯃꯦꯠꯂꯒ ꯐꯣꯟ ꯐꯣꯟ ꯉꯥꯛꯇ ꯇꯧꯔ ꯂꯩꯔꯦ꯫ ꯑꯗꯨꯗꯩꯗꯤ ꯏꯁꯥꯗꯣ ꯁꯣꯛꯄ ꯇꯥꯔꯦꯅ꯫
ꯎꯝ꯫ ꯃꯌꯥꯝ ꯁꯣꯛꯑꯝꯃꯅꯤ ꯑꯩꯈꯣꯏꯅꯥ ꯑꯗꯨꯃꯥꯏ ꯂꯩꯔꯤꯖꯦ꯫
ꯑꯗꯨꯕꯨꯗꯤ
ꯍꯥꯏꯗꯤ ꯉꯁꯤ ꯈꯛꯀꯤꯅꯤ ꯉꯁꯤ ꯈꯛꯀꯤꯅꯤ ꯍꯥꯏꯔꯒ ꯃꯌꯥꯝ ꯌꯥꯝꯖꯂꯦꯕꯀꯣ ꯈꯥꯡꯕꯗꯣ ꯈꯥꯡꯕ ꯉꯝꯗ꯭ꯔꯕꯥ
ꯉꯝꯗꯦ ꯅꯣꯡꯃꯇꯁꯨ ꯐꯣꯟ ꯃꯦꯠꯇꯕꯤꯗ ꯂꯩꯕ ꯁꯨꯉꯝ ꯉꯝꯗꯦ
ꯁꯦꯡꯕ ꯇ꯭ꯋꯦꯟꯇꯤ ꯐꯣꯔ ꯑꯋ꯭ꯔꯁ ꯐꯣꯟ ꯆꯥꯔꯖ ꯇꯧꯕ ꯇꯥꯏꯃꯤꯡ ꯈꯛ
ꯑꯩꯗꯤ ꯐꯣꯟ ꯆꯥꯔꯖ ꯇꯧꯔꯒꯖꯨ ꯃꯦꯠꯂꯤꯅꯦ ꯐꯣꯟ ꯐꯣꯟꯁꯨ ꯌꯥꯝ ꯋꯥꯔꯝꯃꯅꯤ
ꯑꯗꯨꯗ ꯒꯦꯝ ꯑꯃꯨꯛ ꯁꯥꯟꯅꯅꯤ ꯚꯤꯗꯤꯑꯣ ꯑꯃꯨꯛ
ꯑꯦꯝ ꯑꯦꯜ ꯁꯥꯟꯅꯔꯤꯕꯣ ꯅꯪ꯫
ꯁꯟꯅꯩꯌꯦ ꯍꯣꯢ꯫
ꯑꯁ ꯅꯩꯔꯤ ꯖꯥꯠꯅꯤꯅꯦ ꯍꯧꯖꯤꯛꯐꯥꯎ꯫
ꯍꯟꯗꯛ ꯁꯤꯖꯟ ꯑꯅꯧꯕ ꯂꯥꯛꯄꯒꯤ ꯑꯁ ꯌꯥꯝ ꯋꯥꯒ꯭ꯔꯖꯥꯅꯤ꯫
ꯑꯁ ꯑꯩꯗꯤ ꯁꯨꯡꯁꯥ ꯁꯥꯟꯅꯗ꯭ꯔꯦꯗ꯫
ꯎꯝ ꯗ꯭ꯔꯃꯥ ꯌꯦꯉꯦ ꯑꯦꯝ ꯑꯦꯜ ꯁꯥꯟꯅꯩꯌꯦ꯫ ꯑꯇꯣꯞꯄ ꯀꯩꯝ ꯇꯧꯗꯦꯗ꯫
ꯗ꯭ꯔꯃꯥꯗꯣ ꯍꯟꯗꯛ ꯑꯅꯧꯕ ꯊꯣꯛꯄ ꯀꯩꯗꯣ ꯌꯦꯡꯕ꯭ꯔꯣ ꯅꯪ
ꯀꯩ ꯀꯔꯝꯕꯅꯣ
ꯐꯪꯗꯦꯗ
ꯐꯖꯕ ꯐꯖꯕ ꯂꯩꯔꯗꯤ ꯍꯥꯏꯔꯛꯑꯣ ꯑꯩꯁꯨ ꯌꯦꯡꯒꯦ ꯍꯟꯗꯛ ꯌꯦꯡꯅꯕ ꯂꯩꯇ꯭ꯔꯦ ꯑꯩꯗꯤ ꯅꯦꯠꯐ꯭ꯂꯤꯛꯁꯇ ꯌꯡꯉꯦ
ꯑꯁ ꯑꯩꯗꯤꯅꯦ ꯑꯅꯧꯕ ꯊꯣꯛꯄꯁꯤꯡ ꯑꯗꯨꯒꯥ ꯌꯦꯡꯗ꯭ꯔꯦ ꯑꯔꯤꯕꯁꯤꯡꯗꯣ ꯑꯗꯨꯅ ꯅꯨꯡꯉꯥꯏꯔꯦꯅ ꯔꯤꯄꯤꯠꯅꯦ ꯆꯠ ꯆꯥꯔꯤꯁꯦ ꯑꯩꯗꯤ
ꯍꯣꯏ ꯑꯔꯤꯕꯁꯨ ꯅꯨꯡꯉꯥꯏ ꯑꯔꯤ ꯑꯔꯤꯕꯅ ꯍꯦꯅꯥꯅ ꯎꯗ
ꯑꯗꯨꯅꯦ ꯑꯔꯤꯕ ꯍꯦꯟꯅ ꯅꯨꯡꯉꯥꯏꯕ
ꯎꯝ ꯁꯨꯃꯥꯡꯁꯦ ꯇꯥꯕ ꯂꯣꯏꯔꯦ ꯁꯥꯅꯁꯨꯗꯔꯦ
ꯍꯦꯟꯊꯥꯗ꯭ꯔꯣ
ꯍꯟ ꯂꯥꯏꯗ꯭ꯔꯣ